ꯍꯜꯂꯣ ꯎꯝ ꯇꯥꯕ꯭ꯔꯣ
ꯇꯥꯕ꯭ꯔꯣ ꯍꯣꯏ ꯇꯥꯏꯌꯦ
ꯑ ꯅꯨꯡꯉꯥꯏꯔꯤꯕ꯭ꯔꯣ ꯑꯩꯁꯨ ꯇꯥꯏꯌꯦ ꯅꯨꯡꯉꯥꯏꯕ꯭ꯔꯣ
ꯅꯨꯡꯉꯥꯏꯔꯤꯌꯦ ꯅꯪꯗꯤ
ꯑꯩꯁꯨ ꯌꯥꯝꯅ ꯅꯨꯡꯉꯥꯏꯔꯦ
ꯑꯣ ꯅꯪꯗꯤ ꯀꯔꯤꯒꯨꯝꯕ ꯇꯧꯕ꯭ꯔꯥ
ꯏꯕꯦꯝꯃ ꯀꯔꯤꯁꯨ ꯇꯣꯗꯦꯗ ꯍꯧꯖꯤꯛꯅ ꯆꯥꯛ ꯆꯥꯔꯒ ꯑꯩ ꯇꯦꯔꯦꯁꯇ ꯂꯦꯞꯄꯒ ꯂꯩꯌꯦ
ꯑꯣ ꯆ ꯆꯥꯛ ꯆꯥꯔꯦ
ꯍꯣꯏ ꯆꯥꯛ ꯆꯥꯔꯦ ꯂꯣꯏꯔꯦ ꯉꯁꯤꯀꯣ ꯒꯦꯟ ꯆꯥꯏꯌꯦ
ꯌꯦꯟ ꯆ ꯑꯣ
ꯍꯣꯏ ꯅꯟꯗꯤ ꯍꯣꯏ ꯎꯝ
ꯗꯥꯜꯗ ꯆꯥꯏꯌꯦ
ꯑꯣ ꯍꯥꯎꯕ꯭ꯔꯣ
ꯈ ꯈꯪꯗꯦꯗ ꯍꯥꯎꯗꯦ ꯍ ꯗꯜꯗꯤ ꯀꯥꯅꯅ ꯍꯥꯎꯒꯅꯤ
ꯗꯜꯁꯨ ꯑ ꯐꯖꯅ ꯀꯨꯛ ꯇꯧꯕ ꯊꯣꯡꯕꯗꯤ ꯍꯣꯏ ꯍꯧꯋꯦ
ꯍꯧꯋꯦ ꯑꯗꯨꯕꯨ ꯑꯈꯣꯏꯒꯤ ꯍꯣꯁꯇꯦꯜꯒꯤ ꯀꯨꯛꯇꯀꯣ
ꯑꯣ
ꯂꯣꯏ ꯑꯗꯨꯒꯤ ꯍꯥꯎꯇꯦ
ꯃꯥꯟꯂꯦ
ꯅꯣꯏꯗꯤ ꯍꯣꯁꯇꯦꯜ ꯂꯩꯕ꯭ꯔꯣꯌꯨꯝꯗ ꯂꯩꯕ꯭ꯔꯣ ꯀꯗꯥꯏ ꯂꯩꯕ꯭ꯔꯣ
ꯑꯩꯈꯣꯏꯗꯤ ꯍꯣꯁꯇꯦꯜꯗ ꯂꯩꯌꯦ
ꯑꯗꯨꯁꯨ ꯅꯣꯏꯗꯤ ꯀꯔꯤ ꯇꯧꯕꯅꯣ
ꯍꯧꯖꯤꯛ ꯀꯔꯤꯁꯨ ꯇꯧꯗꯦ
ꯅꯠꯇꯦ ꯍꯧꯖꯤꯛꯀꯥꯟ ꯀꯔꯤ ꯇꯧꯕꯅꯣ ꯅꯪꯗꯤ ꯁ꯭ꯀꯨꯜ ꯀꯥꯕ꯭ꯔꯣ ꯊꯕꯛ ꯇꯧꯕ꯭ꯔꯣ
ꯑ ꯍꯣꯏ ꯍꯣꯏ ꯑꯩ ꯃꯍꯩꯔꯣꯏ ꯅꯦ
ꯑꯣ ꯁ꯭ꯀꯨꯜ ꯀꯥꯕ꯭ꯔꯣ ꯑꯗꯨꯗꯤ ꯅꯪ ꯀꯂꯥꯁ ꯀꯌꯥ ꯀꯥꯕꯒꯦ
ꯀ꯭ꯂ꯭ꯥꯁ ꯑꯩ ꯑꯩꯗꯤꯀꯣ ꯁꯤꯛꯁ ꯁꯦꯃꯤꯁꯇꯔꯗ ꯂꯩꯌꯦ ꯍꯧꯖꯤꯛ
ꯑꯣ ꯑꯣꯑꯣ ꯑꯣ
ꯅꯪꯗꯤ ꯅꯠꯇꯦ ꯅꯠꯇꯦ ꯁꯨꯃꯥꯏ ꯍꯥꯏꯕ ꯑꯩꯅ ꯎꯝ
ꯐꯣꯔꯠ ꯇꯅꯦ ꯑꯩꯗꯤ ꯐꯣꯔꯠ ꯁꯦꯃꯦꯁꯇꯔꯗ ꯅꯨꯡꯉꯥꯏꯔꯤꯕꯔꯣ ꯅꯪꯗꯤ ꯏꯁꯀꯨ꯭ꯜ ꯀꯥꯕꯗꯣ
ꯑꯍꯣꯏ ꯅꯨꯡꯉꯥꯏꯔꯤꯌꯦ ꯅꯨꯡꯉꯥꯏꯔꯤꯌꯦ ꯂꯣꯏꯗꯣꯔꯦ ꯑꯩꯈꯣꯏꯒꯤ ꯑꯈꯣꯏꯒꯤ ꯁꯦꯛꯁꯟꯁꯨ ꯂꯣꯏꯗꯣꯔꯦ
ꯍꯣꯏ ꯅꯨꯡꯉꯥꯏꯔꯦ ꯑꯗꯨꯗꯤ
ꯍꯨꯝ
ꯑꯗꯨ ꯂꯣꯏꯔꯗꯤ ꯊꯕꯛ ꯊꯕꯛ ꯏꯁꯇꯥꯔꯠ ꯇꯧꯒꯅꯤ ꯅꯈꯣꯏꯗꯤ
ꯍꯣꯏ ꯍ ꯍꯪ
ꯅꯨꯡꯉꯥꯏꯔꯤꯀꯣ
ꯍꯣꯏ ꯅꯨꯡꯉꯥꯏꯔꯦ ꯗꯨ ꯅꯝ
ꯅꯈꯣꯏꯗꯤ ꯅꯪꯗꯤ ꯑꯥꯎꯠ ꯑꯣꯐ ꯃꯅꯤꯄ ꯄꯨ ꯂꯩꯒꯦꯔꯥ ꯁꯤ ꯃꯅꯨꯡ ꯃꯅꯤꯄꯨꯔꯗ ꯂꯩꯒꯦꯔꯥ ꯑꯗꯣ
ꯍꯣ ꯑꯩꯗꯤ ꯍꯧꯖꯤꯛ ꯃꯨꯝꯕꯥꯏꯗ ꯂꯩꯌꯦ
ꯑꯣ ꯑꯣꯐ ꯃꯅꯤꯄꯨꯔꯗ ꯂꯩꯇꯦ
ꯂꯩꯇ꯭ꯔꯦ ꯃꯨꯝꯕꯥꯏ ꯃꯨꯝꯕꯥꯏꯗ ꯂꯩꯌꯦ
ꯑꯣ ꯑꯣ ꯑꯩꯗꯤ ꯃꯅꯤꯄꯨꯔꯗ ꯑꯗꯨꯝ ꯂꯩꯥꯏꯕ꯭ꯔꯥ ꯍꯥꯏꯅ
ꯑꯣ ꯅꯝꯗꯤ
ꯑꯩꯗꯤ ꯃꯅꯤꯄꯨꯔꯗ ꯂꯩꯌꯦꯗ
ꯑꯣ
ꯃꯅꯤꯄꯨꯔꯗ ꯂꯩꯔꯤꯛ ꯇꯝꯃꯒ ꯂꯩꯌꯦ
ꯑꯣ ꯑꯩ ꯑꯩ ꯑꯩꯗꯣ ꯃꯅꯤꯄꯨꯔ ꯅꯠꯇꯦ ꯑ ꯃꯅꯤꯄꯨꯔ ꯃꯝꯕꯩꯗ ꯆꯥꯠꯈꯔꯦ ꯂꯥꯁ ꯃꯟꯠ
ꯑꯣ ꯎꯝ
ꯁꯝꯃꯔ ꯚꯦꯀꯦꯁꯟ ꯄꯤꯌꯦ ꯑꯗꯨ ꯑ ꯇꯨ ꯋꯤꯛꯁ ꯀꯨꯝꯕ ꯌꯨꯝꯗ ꯆꯠꯈ꯭ꯔꯦ ꯑꯗꯨꯅ ꯑꯃꯨꯛꯀ
ꯍꯨꯝ ꯑꯗꯣ ꯂꯥꯏꯔꯛ ꯁꯣꯛ ꯁꯨꯝ ꯌꯨꯝꯗ
ꯑꯍꯣꯏ ꯌꯥꯝꯅ ꯆꯠ ꯆꯠꯅꯤꯡꯉꯦ ꯑꯗꯨꯝ ꯍꯨꯝꯁꯤꯛ ꯁꯨ ꯇꯣꯛꯑꯦ
ꯍꯨꯝ ꯅꯈꯣꯏꯒꯤ ꯑꯗꯨꯗ ꯏꯃꯥꯟꯅꯕꯤꯁꯤꯡꯗꯤ ꯂꯩꯕ꯭ꯔꯣ
ꯍꯣꯏ ꯂꯩ ꯑꯩ ꯑꯩꯒꯤ ꯔꯨꯝꯃꯦꯠ ꯍꯣꯏ ꯌꯥꯝ ꯂꯩꯑꯦ ꯑꯩꯒꯤ ꯔꯨꯝꯃꯦꯠ ꯃꯤ ꯃꯤ ꯃꯔꯤ ꯂꯩꯑꯦ
ꯑꯣ ꯌꯤꯃꯔꯤ
ꯎꯝ
ꯑꯣ ꯅꯨꯡꯉꯥꯏꯌꯦ ꯑꯗꯨꯗꯤ
ꯎꯝꯅꯨꯉꯥꯏꯔꯦ ꯑꯗꯨ ꯑꯩꯒꯤ ꯔꯨꯝꯃꯦꯠ ꯑꯩꯒꯤ ꯑꯩꯈꯣꯏꯒꯤ ꯔꯨꯝ ꯅꯦꯛꯁꯗꯁꯨ ꯃꯤ ꯑꯅꯤ ꯂꯩꯑꯦꯀꯣ
ꯑꯣ
ꯑꯗꯨꯃꯕꯥꯅꯤꯗꯤ ꯐꯠꯇꯦ ꯇꯔꯤ ꯎꯝ ꯍꯨꯏ ꯍꯨꯏ ꯈꯝꯕ꯭ꯔꯣ
ꯑ
ꯍꯨꯏ ꯃꯥꯜꯂꯦ ꯍꯨꯏꯒꯤ ꯃꯃꯥ ꯃꯆꯥ ꯃꯥꯜꯂꯦ ꯍꯣꯏ ꯍꯣꯏ ꯗꯤꯚꯣꯁꯟꯗꯁꯨ ꯆꯥꯛ ꯇꯦ ꯑꯗꯨ ꯃꯤꯗꯤ ꯄꯩꯁꯥ ꯄꯩꯁꯥꯁꯨ ꯄꯥꯏꯑꯀꯣ
ꯍꯣꯏ ꯍꯣꯏ
ꯑꯗꯨꯅꯦꯗꯤꯕꯨꯁꯟꯗꯁꯨ ꯆꯠꯇꯥꯏꯗꯤ ꯅꯨꯡꯉꯥꯏꯇꯦ ꯍꯥꯏꯗꯤ
ꯎꯝ ꯎꯝ
ꯌꯥꯝꯅ ꯑꯣꯚꯔ ꯑꯣꯚꯔ ꯆꯠꯂꯦ ꯑꯗꯨꯅꯦ
ꯑꯣ
ꯑꯗꯨꯅ ꯑꯩꯅ
ꯑꯗꯨ ꯅꯪꯗꯤ ꯑ ꯃꯟ ꯀꯌꯥꯂꯛꯈꯤꯅꯤ ꯍꯜꯂꯛꯀꯅꯤ ꯌꯨꯝꯗ ꯁꯨꯇꯤ ꯑꯣꯏꯔꯒꯅꯤ
ꯑ ꯎ ꯎ ꯃꯟ ꯑꯅꯤ ꯁꯨꯔꯦꯗꯤ ꯑꯩꯁꯨ ꯌꯨꯝꯗ ꯍꯜꯂꯛꯀꯅꯤ ꯅꯠꯇꯦ ꯑꯅꯤ ꯅꯠꯇꯦ ꯇꯦ ꯑ ꯑꯅꯤ ꯑꯣꯏꯔꯗꯤ ꯃꯟ ꯑꯅꯤ ꯑꯣꯜꯔꯦꯗꯤ ꯑꯩꯈꯣꯏꯒꯤ ꯀꯣꯔꯁ ꯀꯝꯄ꯭ꯂꯤꯠ ꯇꯧꯒꯅꯤ ꯀꯣ ꯃ
ꯍꯣꯏ
ꯃꯟ ꯑꯟ ꯃꯟ ꯑꯅꯤ ꯂꯣꯏꯔꯗꯤ ꯑꯩꯈꯣꯏ ꯀꯣꯔꯁꯇꯣ
ꯀꯣꯝꯄ꯭ꯂꯤꯠ ꯀꯣꯝꯄ꯭ꯂꯤꯠ ꯇꯧꯒꯦ ꯑꯗꯨꯟ ꯃꯟ ꯑꯍꯨꯝ ꯃꯔꯤ ꯃꯟ ꯃ ꯃꯔꯤ ꯂꯩꯔꯗꯤ ꯑꯩ ꯌꯨꯝꯗ ꯍꯜꯂꯒꯅꯤ
ꯑꯣ ꯑꯣ ꯑꯗꯨꯗꯩ ꯑꯗꯨ ꯌꯨꯝꯗ ꯍꯜꯂꯛꯈꯤꯅꯦ ꯑꯃꯨꯛꯀ
ꯍꯣꯏ
ꯑꯣ ꯑꯣ ꯅꯨꯉꯥꯏꯔꯦꯗ ꯑꯗꯨꯗꯤ
ꯍꯣꯏ ꯅꯨꯡꯉꯥꯏꯔꯦ ꯅꯪ ꯁꯦꯃꯤꯁꯇꯔ ꯀꯩꯌꯥꯗ ꯂꯥꯛꯑꯦ
ꯑꯩꯗꯤ ꯁꯦꯝ ꯁꯦꯃꯤꯁꯇꯔ ꯐꯣꯔꯗ ꯂꯩꯌꯦꯦ
ꯑꯣ ꯑꯗꯨ ꯐꯥꯏꯅꯦꯜ ꯏꯌꯥꯔ ꯔ ꯅꯝꯁꯨ
ꯐꯥꯏꯅꯦꯜ ꯑꯌꯔꯗꯣ ꯑꯩꯇꯤ ꯐꯣꯔꯗ ꯂꯩꯌꯦ ꯍꯟꯗꯛ
ꯑꯣ ꯑꯣ ꯑꯣ ꯍꯣꯏ ꯍꯣꯏ ꯁꯤꯛꯁ ꯏꯌꯔꯁ ꯂꯥꯛꯑꯦꯀꯣ ꯅꯛꯅꯈꯣꯏ ꯕꯤꯁ ꯁꯤꯗꯤ ꯎꯝ ꯐꯔꯦ ꯐꯔꯦ ꯐꯖꯅ ꯇꯥꯎꯀꯣ
ꯑꯣꯔꯅꯤ ꯑꯗꯨꯗꯤ ꯅꯦꯋꯇꯤ ꯀꯩꯗꯧꯉꯩ ꯌꯨꯝ ꯐꯥꯟꯒꯦꯔ
ꯃꯣꯏ ꯑꯥ ꯑꯩꯔꯥ
ꯅꯣꯏ
ꯑꯩꯗꯤ ꯎꯝ ꯖꯣꯕ ꯐꯪꯔꯒ ꯐꯟꯔꯗꯤ ꯑꯩꯗꯤ ꯃꯦꯔꯤꯑꯦꯖ ꯇꯧꯒꯅꯤ
ꯎꯝ ꯅꯨꯡꯉꯥꯏꯗꯁꯦ
ꯍꯣꯏ ꯅꯪ ꯍꯣꯏ ꯍꯣꯏ ꯄꯤꯒꯦ ꯀ ꯀꯔꯤꯅꯣ ꯄꯤꯒꯦ ꯑꯥꯏ
ꯎꯝ
ꯑꯗꯨ ꯅꯪꯒꯤ ꯅꯨꯄꯥ ꯂꯥꯏꯕ꯭ꯔꯣ
ꯍꯥ
ꯅꯨꯄꯥ ꯂꯩꯕ꯭ꯔꯣ ꯅꯪ
ꯂꯩꯇꯦꯗꯥ ꯅꯨꯄꯥ ꯅꯨꯄꯥ ꯑꯗꯨ ꯂꯩꯇꯦꯗꯥ ꯑꯩꯗꯤ ꯑꯗꯨꯝꯅꯣ ꯄꯥꯒꯨꯝꯕꯗꯤ ꯊꯝꯗꯦ ꯑꯩꯗꯤ
ꯑꯣ ꯅꯪ ꯅꯪꯗꯤ ꯂꯩꯕ꯭ꯔꯥ ꯍꯣꯏ ꯑꯩ ꯑꯩꯗꯤ ꯂꯩꯌꯦ
ꯑꯣ ꯅꯨꯡꯉꯥꯏꯕ ꯑꯃ ꯂꯩꯈꯣ ꯑꯗꯨꯒꯤ ꯃꯤꯡꯉꯪꯗꯤ
ꯅꯨꯡꯉꯥꯏꯔꯦ
ꯅꯪꯒꯤ ꯅꯨꯄꯥꯗꯤ ꯀꯗꯤ ꯇꯧꯔꯔꯣꯏꯗ꯭ꯔꯣ
ꯅꯪꯒꯤ ꯅꯨꯄꯥꯁꯨ ꯍꯨꯖꯤꯛ ꯑ ꯑꯦꯛꯖꯥꯝ ꯑꯦꯛꯖꯥꯝꯒꯤ ꯀꯣꯔꯁꯀꯨꯝꯕ ꯂꯧꯋꯦ
ꯑꯣꯍꯣ
ꯎꯝ ꯑꯗꯨꯀꯣ ꯅꯪ ꯍꯣꯏ ꯅꯟ ꯅꯨꯄꯥ ꯄꯥꯝꯕ꯭ꯔꯣ ꯅꯪ ꯅꯨꯄꯥ ꯄꯥꯝꯕ꯭ꯔꯣ ꯄꯥꯝꯃꯦꯗꯤ ꯑꯩ ꯑꯩꯒꯤ ꯐ꯭ꯔꯦꯟ ꯑꯃ ꯃꯤ ꯑꯃ ꯃꯁꯥꯁꯨ ꯌꯥꯝꯅ ꯐꯖꯔꯦ ꯑꯗꯨ ꯎꯝ ꯍꯥꯏꯠꯁꯨ ꯁꯨ ꯌꯥꯝꯅ ꯇꯣꯜ ꯑꯣꯏꯀꯣ
ꯑꯣ
ꯑꯗꯨ ꯃꯥꯒꯤ ꯕꯣꯗꯤꯁꯨ ꯌꯥꯝꯅ ꯐꯤꯠꯇꯤꯡ ꯑꯣꯏꯑꯦ ꯃꯥ ꯖꯤꯝꯗ ꯆꯥꯛ ꯆꯥꯕꯌꯥ ꯆꯠꯈ꯭ꯔꯦ ꯑꯗꯨꯅꯦ ꯎꯝ ꯑꯗꯨ ꯃꯥ ꯊꯕꯛꯁꯨ ꯇꯧꯋꯦ
ꯑꯣ
ꯑꯣꯐꯤꯁ ꯑ ꯑꯣꯐꯤꯁꯀꯤ ꯃꯦꯅꯦꯖꯔꯅꯦ ꯃꯥ
ꯑꯥ
ꯇꯜꯂꯦꯗꯥ ꯑꯗꯨ ꯅꯪ ꯄꯥꯝꯃꯦꯗꯤ ꯑꯩ ꯃꯥꯒꯤ ꯅꯦꯝꯕꯔ ꯅꯪꯉꯣꯟꯗ ꯁꯦꯟꯊꯣꯛꯄꯤꯒꯦ
ꯍꯣꯏ ꯑꯩꯅ ꯑꯩꯅ ꯄꯪꯂꯤꯖꯦ ꯑꯩꯅ ꯀꯣ ꯅꯪꯕꯨ ꯍꯥꯏꯕꯤꯒꯦꯀꯣ
ꯍꯣꯏ ꯍꯥꯏꯕꯤꯌꯣ ꯀꯣ ꯑꯗꯨ ꯃꯌꯥꯡ ꯅꯨꯄꯥꯅꯦ ꯑꯗꯨ ꯃꯌꯥꯡꯁꯨ ꯌꯥꯏꯀꯣ
ꯍꯣꯏ ꯌꯥꯏ ꯍꯣꯏ ꯑꯩꯗꯤ ꯑꯗꯨꯝꯕ ꯑ ꯑꯗꯨꯕꯨ ꯍꯣꯏ ꯃꯌꯥꯡ ꯃꯌꯥꯡꯁꯨ ꯃꯤ ꯑꯐꯕꯗꯤꯀꯣ ꯌꯥꯝ ꯐꯩꯌꯦ
ꯍꯣꯏ ꯃꯤ ꯑꯐꯕꯗꯤ ꯌꯥꯝꯅ ꯐꯔꯦ ꯑꯗꯨꯅꯦ ꯃꯥꯁꯨ ꯌꯥꯝꯅ ꯐꯔꯦ ꯑꯩ ꯑꯩꯅ ꯈꯪꯉꯦ ꯑꯗꯨꯅꯦ ꯑꯩ ꯅꯪꯉꯣꯟꯗ ꯑꯛꯁ ꯇꯧꯕꯤꯒꯦ ꯍꯥꯏꯌꯦ
ꯑꯣ ꯑꯩꯗꯤꯀꯣ ꯍꯧꯖꯤꯛꯒꯥꯟꯗ ꯄꯥꯝꯃꯝꯗꯦ ꯑꯗꯨꯒꯤ ꯑꯩꯅ ꯄꯥꯝꯕ ꯃꯇꯝꯗ ꯑꯩꯅ ꯍꯥꯏꯕꯤꯀꯣ ꯅꯪꯕꯨ
ꯍꯣꯏ ꯍꯣꯏ ꯍꯣꯏ ꯑꯗꯨꯗꯤ ꯌꯥꯔꯦ ꯅ ꯅꯪꯅ ꯄꯥꯝ ꯄꯥꯝꯗꯦꯗꯤ ꯑꯩ ꯀꯃꯥꯏꯅ ꯇꯧꯒꯦꯅ
ꯑꯣ
ꯑꯗꯨꯅꯦ
ꯑꯗꯨ ꯍꯧꯖꯤꯛ ꯅꯪ ꯅꯈꯣꯏ ꯋꯦꯗꯔꯗꯣ ꯀꯃꯥꯏꯅ ꯂꯩꯌꯦ
ꯑꯁ ꯅꯨꯡꯁꯥ ꯌꯥꯝ ꯁꯥꯏꯗ
ꯑꯣ
ꯅꯈꯣꯏꯒꯤꯗꯤ
ꯑꯈꯣꯏꯗꯤ ꯍꯨ ꯍꯥꯏꯗꯤ ꯍꯧꯖꯤꯛ ꯇꯦꯔꯦꯁꯇ ꯂꯩꯌꯦ ꯑꯗꯨꯅꯦ ꯈꯔ ꯆꯤꯜ ꯑꯣꯏꯔꯦ
ꯑꯣ ꯑꯗꯨ ꯅꯈꯣꯏꯒꯤ ꯄ꯭ꯂꯦꯁꯦꯁ ꯆꯥꯎꯕ ꯃꯥꯜꯂꯦꯀꯣ
ꯍꯣꯏ ꯑ ꯑꯁ ꯅꯨꯡꯒꯨꯝꯕꯗꯤ
ꯍꯣ
ꯑꯗꯨ ꯔꯨꯝꯗꯁꯨ ꯍ꯭ꯌꯨꯃꯤꯗꯤꯇꯤ ꯂꯥꯏꯑꯦ
ꯎꯝ
ꯎꯝ ꯑꯗꯣ ꯑꯩꯒꯤ ꯔꯨꯝꯗ ꯑꯦꯁꯤ ꯂꯩꯌꯦ ꯑꯗꯨꯅꯦ ꯅꯨꯡꯉꯥꯏꯔꯦ ꯎꯝ
ꯎ ꯑꯩꯈꯣꯏꯗꯤ ꯑꯁ ꯂꯥꯏꯠ ꯂꯥꯏꯠ ꯍꯦꯛ ꯆꯠꯇ꯭ꯔꯗꯤꯀꯣ ꯌꯥꯝ ꯁꯥꯏꯌꯦ
ꯑꯣ ꯅꯈꯣꯏꯁꯨ ꯑꯦꯁꯤ ꯊꯥꯔꯣ ꯔꯨꯝꯗ ꯑꯦꯁꯤ ꯊꯥꯔꯣ ꯅꯈꯣꯏꯁꯨ ꯔꯨꯝꯗ
ꯎꯝ
ꯇꯥꯕ꯭ꯔꯣ
ꯇꯥꯏꯌꯦ
ꯑꯣ ꯑꯦꯁꯤ ꯊꯥꯔꯣ ꯔꯨꯝꯗꯥ
ꯁꯤ ꯂꯩꯇꯦ ꯑꯈꯣꯏꯒꯤꯗꯤ
ꯑꯁ ꯗꯨꯀꯥꯟꯗ ꯕꯥꯏ ꯇꯧꯔꯣ ꯑꯗꯨ ꯊꯥꯔꯣ ꯑꯗꯨ ꯍꯣꯁꯇꯦꯜ ꯑꯣꯏꯔꯁꯨ ꯁꯥꯏꯔꯗꯤ
ꯑꯗꯨ ꯃꯈꯣꯏꯅ ꯄꯤꯗ꯭ꯔꯗꯤ ꯀꯔꯤ ꯀꯔꯤ ꯇꯧꯒꯦꯔꯦ ꯑꯩꯈꯣꯏꯗꯤ
ꯑꯗꯨ ꯅꯈꯣꯏ ꯔꯨꯝꯃꯦꯠꯀꯨꯝꯕ ꯄꯩꯁꯥ ꯀꯂꯦꯛ ꯇꯧꯔꯣ ꯑꯗꯨ ꯕꯥꯥꯏ ꯇꯧꯔꯣ
ꯑꯁ ꯇꯜꯂꯤꯗ ꯑꯗꯨꯒꯨꯝꯕꯗꯤ ꯄꯔꯁꯨ ꯂꯣꯏ ꯇꯧꯔꯦ ꯑꯗꯨꯒꯤ ꯎꯝ
ꯑꯣ ꯑꯗꯨ ꯅꯪꯅ ꯌꯥꯔꯗꯤ ꯍꯣꯏ ꯍꯣꯏ ꯅꯈꯣꯏ ꯄꯥꯝ ꯑꯩꯅ ꯍꯥꯏꯔꯗꯤ ꯅꯈꯣꯏꯅ ꯄꯥꯝꯔꯗꯤ ꯇꯧꯔꯣ ꯄꯥꯝꯗ꯭ꯔꯦꯗꯤ ꯌꯥꯔꯦ
ꯍꯣꯏ ꯑꯗꯨ ꯑꯗꯨꯅꯤ ꯔꯦꯟ ꯇꯧꯕ꯭ꯔꯥ ꯗꯨꯝꯇꯤ
ꯅꯠꯇꯦ ꯑꯩ ꯉꯁꯥꯏꯒꯤ ꯑꯦꯄꯥꯔꯠꯃꯦꯟ ꯂꯩꯌꯦ
ꯑꯣ
ꯐ꯭ꯂꯦꯠ
ꯎꯝ ꯅꯪ ꯈꯛꯇ ꯂꯩꯕ꯭ꯔꯥ ꯑꯩꯉꯣꯟꯗ ꯃꯤꯒ ꯂꯩꯕ꯭ꯔꯥ
ꯑꯥ ꯑꯥ ꯑꯩꯒꯤ ꯀꯖꯤꯟ ꯁꯤꯁꯇꯔ ꯑꯗꯨ ꯑꯩꯒꯤ ꯆꯦꯆꯦ ꯂꯩꯌꯦ
ꯑꯣ ꯅꯨꯡꯉꯥꯏꯅꯕꯤ
ꯎꯝ ꯑꯈꯣꯏ ꯑꯍꯨꯝ ꯂꯩꯌꯦ ꯅꯨꯡꯉꯥꯏꯔꯦ ꯍꯣꯏ ꯑꯗꯨ ꯃꯣꯏꯅ ꯎꯝ ꯁꯤꯒꯨꯝꯕ ꯔꯦꯟ ꯀ꯭ꯔꯤ ꯐꯤ ꯑꯩꯒꯤ ꯐꯤꯒꯨꯝꯕ ꯄꯣꯀꯦꯠ ꯃꯅꯤꯒꯨꯝꯕ ꯁꯨ ꯃꯣꯏꯅ ꯂꯣꯏꯅꯃꯛ ꯇꯧꯋꯦ
ꯑꯣ ꯅꯈꯣꯏꯒꯤ ꯁꯤꯁꯇ꯭ꯔꯗꯤ ꯌꯥꯝ ꯐꯔꯦꯅ ꯑꯗꯨꯗꯤ ꯂꯣꯏꯅ ꯇꯧꯕꯤꯌꯦ
ꯍꯣꯏ ꯍꯣꯏ
ꯅꯪꯗꯤ ꯍꯣꯏ ꯅꯪꯒꯤ ꯁꯤꯁꯇ꯭ꯔꯗꯤ ꯀꯗꯥꯏꯗ ꯂꯩꯌꯦ
ꯑꯩꯒꯤ ꯁꯤꯁꯇ꯭ꯔ ꯃꯄꯥꯟꯗ ꯂꯩꯌꯦ
ꯃꯄꯥꯟꯗ ꯀꯗꯥꯏꯗ
ꯎꯝ
ꯑꯩꯔꯣ
ꯆꯤꯅꯩꯗ
ꯆꯤꯅꯥꯏ ꯑꯗꯨ ꯂꯥꯁ ꯇꯥꯏꯝ ꯅꯪꯅ ꯑꯩꯉꯣꯟꯗ ꯍꯥꯏꯔꯦ ꯑꯥ ꯅꯪꯒꯤ ꯆꯦꯆꯦ ꯑꯃ ꯀꯣꯔꯤꯌꯥꯗ ꯂꯩꯌꯦ ꯍꯥꯏꯀꯣ
ꯑꯗꯨꯗꯤ
ꯑꯣ ꯑꯗꯨ ꯍꯧꯖꯤꯛ ꯃꯥ ꯃꯥꯗꯤ ꯀꯗꯥꯏꯗ ꯂꯩꯌꯦ ꯑꯗꯨ ꯀꯣꯔꯤꯌꯥꯗ ꯂꯩ ꯂꯥꯏꯕꯗꯣ
ꯑꯥ
ꯍꯧꯖꯤꯛ ꯀꯗꯥꯏꯗ ꯂꯩꯌꯦ ꯆꯤꯅꯥꯏꯗ ꯂꯩꯌꯦ ꯑꯣ ꯆꯤꯅꯥꯏꯗ
ꯃꯥꯗꯤ ꯆꯤꯅꯥꯥꯏꯗ ꯆꯠꯈ꯭ꯔꯦ
ꯑꯣ ꯅꯪ ꯆꯛꯅꯤꯡꯕ꯭ꯔꯣ ꯆꯤꯅꯥꯏꯗ
ꯆꯠꯅꯤꯡꯗꯦꯗ
ꯀꯥꯏꯗꯤ ꯆꯛꯅꯤꯡꯉꯦ
ꯑꯣ
ꯍꯥ ꯑꯗꯨꯗꯤ ꯑꯩꯗꯤ ꯂꯥꯏꯔꯤꯛ ꯇꯝꯃꯦ ꯍꯨꯖꯤꯛꯗꯤ ꯌꯥꯔꯣꯏ
ꯀꯔꯤ ꯍꯥꯏꯕ
ꯍꯨꯖꯤꯛꯗꯤ ꯑꯩꯗꯤ ꯂꯥꯏꯔꯤꯛ ꯇꯝꯃꯦꯀꯣ ꯑꯗꯨꯅ ꯌꯥꯔꯣꯏ ꯍꯣꯏ ꯍꯣꯏ ꯂꯣꯏꯔꯗꯤ ꯆꯠꯂꯒꯦ ꯑꯗꯨ ꯄꯥꯏꯁ ꯄꯩꯁꯥꯁꯨ ꯂꯩꯥꯇ꯭ꯔꯦ ꯑꯗꯨꯅꯦ ꯀꯃꯥꯏꯅ ꯆꯠꯂꯒꯦ ꯈꯪꯗꯦ
ꯍꯥꯏ ꯃꯄꯥꯝ ꯃꯄꯥꯟ ꯆꯠꯀ꯭ꯔꯥꯕꯁꯨ ꯀꯨꯢꯔꯦꯗ
ꯎꯝ ꯑꯗꯨ ꯑꯗꯨꯅꯦ
ꯁꯨꯆꯠ ꯆꯠꯇ꯭ꯔꯦ
ꯑꯣ
ꯅꯪꯗꯤ ꯆꯠꯄ꯭ꯔꯣ
ꯀꯗꯥꯏꯗ
ꯃꯐꯝ ꯃꯥꯄꯜꯗꯗꯤ ꯆꯠ